ꯍꯜꯂꯣ ꯇꯥꯕ꯭ꯔꯣ ꯉꯁꯥꯏꯒꯤ ꯐꯣꯟꯗꯣ ꯇꯠꯈꯔꯕ ꯃꯥꯂꯦ ꯑꯗꯨꯅ ꯑꯃꯇ ꯉꯁꯥꯏ ꯋꯥꯔꯤꯗꯨ ꯑꯃꯇꯥ ꯂꯣꯏꯁꯟꯁꯦ
ꯀꯔꯤ
ꯉꯁꯥꯏꯒꯤ ꯋꯥꯔꯤ ꯗꯣ
ꯎꯝ
ꯃꯔꯝꯗ ꯁꯥꯟꯅꯔꯝꯕꯗꯨ ꯗꯨ ꯑꯃꯇ ꯂꯣꯏꯁꯤꯟꯖꯦꯕ
ꯑꯣ ꯅꯪ ꯗꯥꯏꯇꯤꯡ ꯇꯧꯋꯦꯗ ꯀꯔꯤ ꯀꯔꯤ ꯆꯥꯔꯤꯕ ꯗꯥꯏꯇꯤꯡ ꯇꯧꯕꯗ
ꯆꯥꯛ ꯑꯩ ꯆꯥꯛ ꯀꯩꯀꯥꯗꯣ ꯌꯥꯝ ꯆꯥꯗ꯭ꯔꯦ ꯅꯣꯡꯃꯗ ꯈꯤꯇꯪ ꯈꯤꯇꯪ ꯑꯣꯜꯂ ꯑꯣꯜꯂꯒ ꯆꯥꯔꯦ ꯂꯣ ꯂꯣ ꯀꯦꯂꯔꯤ ꯑꯣꯏꯕ ꯐꯨꯠ ꯈꯔ ꯆꯥꯔꯦ ꯀꯦꯂꯔꯤ ꯌꯥꯝ ꯌꯥꯡꯕꯗꯣ ꯌꯥꯝ ꯑꯩꯈꯣꯏ ꯅꯣꯏꯒꯟꯕ ꯑꯩꯈꯣꯏꯗꯥꯗꯤ ꯌꯥꯗꯦ ꯍꯥꯏ
ꯑꯣ ꯅꯣꯏꯒꯟꯕ ꯅꯪꯁꯦ
ꯂꯥꯎꯗ ꯊꯥꯗꯣꯛꯄꯁꯨ ꯌꯥꯗꯦꯀꯣ
ꯀꯩꯅꯣ ꯉꯁꯥꯏꯒꯤ ꯇꯣꯄꯤꯛ ꯄꯤꯔꯛꯄꯗꯣ ꯆꯤꯟꯖꯥꯛꯅꯦ ꯂꯝ ꯆꯠꯄ ꯍꯥꯏꯕ ꯅꯠꯇ꯭ꯔꯥ ꯀꯩ ꯀꯩ ꯂꯝ ꯀꯣꯏꯔꯨꯔꯒꯦ ꯅꯪꯕꯣ
ꯏꯟꯗꯤꯌꯥ ꯃꯅꯨꯡꯗꯤ ꯑꯌꯥꯝꯕꯅ ꯀꯣꯏꯔꯨꯔꯦ ꯍꯥꯏꯇꯥꯔꯦ
ꯑꯩꯈꯣꯏ ꯃꯅꯤꯄꯨꯔ ꯀꯣꯏ ꯀꯔꯝꯕ ꯃꯐꯝ ꯅꯨꯡꯉꯥꯏꯒꯦ ꯗ꯭ꯌꯥꯁꯦ
ꯒꯧꯋꯥꯅ ꯅꯨꯡꯉꯥꯏ
ꯍꯥꯏꯗꯤ ꯒꯧꯋꯥꯁꯤꯗ ꯀꯔꯤ ꯀꯔꯤ ꯐꯪꯕ ꯈꯣꯠꯄ ꯂꯩꯗꯅ ꯃꯥꯏ ꯅꯪꯅ ꯆꯠꯅꯤꯡꯉꯤꯕ ꯅꯨꯡꯉꯥꯏ
ꯀꯔꯤ
ꯃꯤꯅ ꯒꯧꯋꯥꯁꯦ ꯅꯨꯡꯉꯥꯏꯌꯦ ꯈꯣꯠꯂꯦꯅ ꯍꯥꯏꯔꯤꯗꯣ ꯒꯋꯥꯁꯤꯒꯤ ꯃꯥꯒꯤ ꯌꯨꯅꯤꯛ ꯑꯣꯏꯕ ꯀꯔꯤ ꯀꯔꯤ ꯂꯩꯕꯒꯦ ꯂꯩꯕꯩꯅꯣꯕ
ꯀꯔꯤ ꯀꯔꯤ ꯂꯩꯕ ꯂꯩꯇꯕꯗꯤ ꯈꯪꯗꯦ ꯀꯣꯏꯕ ꯅꯨꯡꯉꯥꯏ ꯍꯥꯏꯕꯅꯦ
ꯀꯣꯏꯕ ꯅꯨꯡꯉꯥꯏꯔꯤꯁꯤ ꯃꯔꯝꯁꯦ ꯀꯩꯅꯣꯝꯃꯗꯤ ꯅꯉꯣꯟꯗ ꯅꯨꯡꯉꯥꯏꯍꯜꯂꯛꯏꯗꯣ ꯀꯩꯅꯣꯝꯗ ꯅꯠꯇ꯭ꯔꯣ
ꯎꯝ ꯂꯝꯕꯤ ꯂꯝꯊꯥꯡ ꯅꯨꯡꯉꯥꯏꯕ ꯆꯠꯄ ꯅꯨꯡꯉꯥꯏꯕ ꯑꯗꯨꯏꯅꯦ
ꯆꯥꯅꯅꯤ ꯆꯛꯇꯤ ꯀꯃꯥꯏ ꯇꯧꯒꯦ
ꯑꯗꯨꯝ ꯁꯣꯝꯗ ꯆꯠꯂ ꯈꯪꯅꯤ ꯍꯥꯏꯇꯥꯔꯦ
ꯅꯪꯅ ꯅꯪꯅ ꯆꯠꯂꯨꯅꯦ ꯁꯦꯔ ꯇꯧꯔꯛꯑꯣꯗꯅ
ꯀꯎꯔꯦ ꯀꯨꯏꯃꯥꯟꯗꯅ
ꯀꯔꯤ
ꯃꯊꯪꯒꯤ ꯗꯃꯤꯛꯇꯣ ꯂꯝ ꯆꯠꯄ ꯑꯗꯒꯤ ꯀꯩꯅꯣ ꯀꯩꯅꯣ
ꯌꯥꯗ꯭ꯔꯦꯕ ꯌꯥꯅꯤ